ꯂꯣ
ꯀꯩꯗꯧꯔꯝꯃꯤꯅꯣ
ꯁꯨꯝ ꯐꯝꯃꯤ ꯃꯥꯡꯒꯣꯟꯗ ꯉꯁꯤꯗꯣ ꯎꯝ ꯈꯣꯏ ꯗꯥꯥꯗꯣ ꯃꯁꯥ ꯏꯅꯨꯡ ꯅꯨꯡꯉꯥꯏꯇꯦꯅ ꯊꯕꯛ ꯁꯨꯗꯦꯕꯀꯣ ꯑꯗꯒꯤ ꯊꯕꯛ ꯁꯨꯗ꯭ꯔꯒꯁꯨ ꯇꯧꯐꯝ ꯈꯪꯗꯦꯅꯦꯍꯦ ꯑꯗꯒꯤ ꯆꯥꯛ ꯃꯌꯥꯝ ꯑꯃ ꯆꯥꯁꯤꯜꯂꯨꯔꯒ ꯑꯃꯨꯛ ꯐꯃꯨꯡꯗ ꯍꯤꯞꯆꯟꯕꯗ ꯅꯨꯡꯉꯥꯏꯇꯦꯅ ꯄꯥꯡꯒꯣ ꯆꯤꯛ ꯂꯥꯡꯉꯤ ꯎꯝ꯫
ꯀꯩ ꯃꯊꯦꯜ ꯆꯥꯔꯒꯦ ꯑꯌꯨꯛꯀꯤ꯫
ꯉꯁꯤꯒꯤ ꯃꯊꯦꯜꯁꯦ ꯀꯩꯅꯣ ꯊꯣꯡꯉꯦ ꯗꯁꯆꯥꯀꯨꯁꯥꯒ ꯀꯩꯅꯣꯒ ꯕꯣꯔꯤꯒ ꯇꯧꯔ ꯊꯣꯡꯕꯗꯣ ꯊꯥꯎ ꯈꯔ ꯉꯥꯎꯔꯒ ꯑꯗꯨ ꯊꯣꯡꯉꯦ ꯑꯗꯨꯒ ꯑꯥ ꯃꯣꯔꯣꯛ ꯃꯦꯠꯄ ꯑꯃ ꯇꯧꯔꯦ ꯊꯥꯡꯖꯤꯡꯗꯤ ꯂꯩꯇ꯭ꯔꯦ ꯉꯔꯥꯡꯗꯥꯥꯡ ꯂꯣꯏ ꯆꯥꯊꯣꯛꯈ꯭ꯔꯦ ꯑꯗꯩ ꯀꯥꯡꯒꯧꯅꯦ ꯑꯗꯒꯤ ꯑ ꯀꯩꯅꯣꯃ ꯍꯥꯏꯒꯦꯇꯧꯕ ꯑꯣꯊꯣꯔ ꯀꯩꯅꯣꯗꯣ ꯉꯥ ꯊꯨꯝꯌꯥꯛꯄꯤꯗꯣ ꯑꯗꯨ ꯑꯃ ꯇꯥꯎꯔꯦ ꯑꯗꯨꯒ ꯆꯥꯥꯁꯜꯂꯦ꯫
ꯎꯝ ꯑꯣ꯫ ꯑꯗꯨꯝ ꯍꯥꯎꯋꯤꯅꯦ ꯑꯗꯨꯝ ꯂꯣꯏꯒꯤꯗꯤ ꯑꯗꯨꯝ ꯃꯊꯦꯜꯒꯨꯝꯕ ꯑꯗꯨꯃꯥꯏ ꯃꯆꯥ-ꯃꯆꯥ ꯈꯔꯗꯤ ꯑꯗꯨꯝ ꯂꯣꯡꯕ ꯃꯥꯜꯂꯦꯀꯣ꯫
ꯑꯁ ꯃꯊꯦꯜꯗꯤꯅꯦ ꯁꯤꯁꯦ ꯑꯩꯈꯣꯏ ꯊꯕꯛ ꯆꯤꯟꯕꯒꯤ ꯂꯣꯡꯗ꯭ꯔꯕꯅꯦꯕ꯫ ꯈꯣꯏꯗꯥꯁꯦ ꯃꯊꯦꯜꯂꯨꯀꯣꯏ ꯇꯧꯕꯁꯦ ꯆꯥꯕꯁꯦ ꯌꯥꯝ ꯄꯥꯝꯖꯩꯑꯕ ꯈꯪꯕ ꯃꯥꯗꯤ꯫ ꯌꯥꯝ ꯆꯥꯔꯨꯕꯒꯤ ꯋꯥꯁꯨ ꯅꯠꯇꯅꯅꯦ ꯑꯩꯈꯣꯏꯒꯤ ꯈꯒ ꯈꯒ ꯈꯒ ꯇꯧꯔꯒ ꯑꯗꯨꯨꯝ ꯆꯥꯖꯕꯗꯣ ꯑꯗꯨ ꯌꯥꯝ ꯄꯥꯝꯃꯦ ꯃꯥꯗꯤ ꯈꯪꯕ꯭ꯔꯥ꯫
ꯑꯗꯒꯤ ꯁꯤꯡꯖꯨꯃꯨꯛꯇ ꯁꯨꯔꯥꯁꯨꯅꯦ ꯑꯗꯨꯝ ꯃꯌꯥꯟ ꯁꯨꯗꯅ ꯈꯣꯠꯇꯅ꯫ ꯉꯥꯡꯗꯨ ꯏꯀꯥꯏꯊꯕꯤꯌꯣ ꯀꯔꯤꯌꯣ ꯑꯗꯒꯤ ꯊꯥꯡꯖꯤꯡꯑꯣ ꯇꯧꯔꯒ ꯅꯨꯡꯗꯥꯡꯗꯣ ꯊꯦꯡꯉꯕꯗꯣ ꯆꯥꯅꯤꯡꯉꯦꯅ ꯑꯗꯨꯃꯥꯏꯅ ꯇꯧꯔꯒ ꯁꯦꯝꯃꯒ ꯑꯃꯨꯛ ꯆꯥꯔꯤꯅꯤ꯫ ꯑꯗꯒꯤ ꯈꯥꯖꯤꯡ ꯑꯃ ꯗꯦꯁꯀꯤ ꯈꯥꯖꯤꯡꯗꯣ ꯑꯗꯨꯒꯤ ꯈꯥꯖꯤꯡꯗꯣ ꯉꯧꯔꯦꯗꯅ ꯑꯗꯨꯒ ꯁꯤ ꯊꯥꯡꯖꯤꯡ ꯁꯤꯡꯖꯨꯒ ꯑꯥ ꯀꯩꯅꯣꯒ ꯏꯀꯥꯏꯊꯕꯤꯒ ꯁꯤꯡꯖꯨ ꯁꯨꯕꯗꯨꯗ ꯑꯃꯨꯛ ꯑꯗꯨꯗ ꯁꯨꯒꯥꯏꯔꯒ ꯑꯃꯨꯛ ꯆꯥꯏꯔꯤꯅꯦ ꯈꯖꯤꯡ ꯀꯩꯅꯣꯗꯣ꯫ ꯉꯧꯔꯒ ꯍꯥꯎꯕꯗꯤ ꯌꯥꯝ ꯍꯥꯎꯋꯦꯕ ꯃꯥꯅ ꯑꯗꯨꯒꯨꯝꯕꯗꯣ ꯌꯥꯝ ꯄꯥꯝꯃꯦꯕ ꯃꯊꯦꯜ ꯂꯨꯀꯣꯏꯁꯦ ꯑꯩꯅ ꯇꯟꯕꯅꯤꯅ ꯑꯩꯗꯤ ꯍꯦꯛꯇ ꯆꯥꯥꯁꯜꯂꯦ ꯑꯩꯗꯤ꯫
ꯎꯝ꯫ ꯑꯗꯣ ꯀꯩꯅꯣꯁꯨ ꯇꯧꯋꯤ ꯉꯁꯤꯁꯦ ꯉꯁꯥꯏꯁꯨ ꯅꯣꯡꯁꯦ ꯑꯃꯨꯛ ꯅꯨꯡꯁꯥ ꯊꯣꯛꯑꯃꯦꯅ ꯑꯗꯛ ꯅꯍꯛ ꯇꯪꯗ ꯑꯃꯨꯛ ꯆꯨꯈꯠꯂꯛꯑꯦ ꯄꯔꯞ ꯐꯤꯔꯣꯟ ꯅꯪꯍꯧꯗꯗꯅ ꯈꯔꯁꯨ ꯆꯣꯠꯂꯦꯕ ꯂꯧꯁꯤꯟꯕ ꯑꯗꯨꯒ ꯑꯃꯨꯛ ꯍꯧꯖꯤꯛꯅ ꯃꯨꯛ ꯅꯨꯡꯁꯥꯁꯦ ꯐꯖꯅ ꯑꯃꯨꯛ ꯁꯥꯔꯦ ꯍꯥꯏꯕ ꯑꯃꯨꯛ ꯇꯧꯔꯤꯁꯦ꯫
ꯇꯧꯔꯤꯅꯦ ꯁꯤꯗꯁꯨ ꯍꯧꯖꯤꯛꯇꯅꯤ ꯅꯣꯡ ꯆꯨꯔꯝꯃꯤꯁꯦ ꯑꯗꯣ ꯍꯥꯡꯉꯒ ꯅꯨꯡꯁꯥ ꯈꯪꯌꯥꯛ ꯌꯥꯛꯏꯁꯦ ꯎꯗ꯭ꯔꯣ꯫ ꯑꯗꯣ ꯑꯥ ꯆꯤꯡ ꯆꯤꯡ ꯃꯃꯥꯡ ꯃꯃꯥꯡꯒꯤ ꯆꯤꯡ ꯑꯩꯈꯣꯏꯅ ꯃꯤꯠꯅ ꯎꯕ ꯃꯐꯝ ꯍꯥꯏꯇꯥꯔꯦꯀꯣ ꯌꯥꯝ ꯂꯥꯞ ꯄꯗꯤ ꯑꯣꯏꯕꯗꯣꯏꯅꯤꯀꯣ ꯆꯤꯡꯁꯦ ꯀꯥꯏ ꯖꯒꯥ ꯑꯣꯏꯗꯣꯏꯅꯣꯗꯤ ꯈꯪꯗ꯭ꯔꯦ ꯑꯗꯣ ꯗꯗꯤ ꯑꯃꯨꯛ ꯅꯣꯡ ꯃꯪꯕꯒꯤ ꯇꯥꯏꯞꯇ ꯄꯨꯡꯃꯝ ꯃꯝꯃꯦꯕ ꯑꯩꯈꯣꯏ ꯁ꯭ꯋꯥꯏꯗꯅ ꯑꯃꯨꯛ ꯄꯨꯛꯁꯥ ꯁꯥꯔꯦ ꯇꯧꯔꯤꯁꯤ ꯌꯦꯡꯉꯨ꯫ ꯍꯧꯖꯤꯛꯀꯤ ꯅꯣꯡꯁꯦ ꯅꯣꯡꯗꯝ ꯅꯥꯏꯗꯦ ꯍꯥꯏꯕ꯫
ꯆꯨꯒꯦꯒꯅ ꯅꯣꯡꯃ ꯆꯨꯒꯦꯔꯥ ꯅꯤꯅꯤ ꯆꯨꯒꯦꯔꯥ ꯐꯖꯅ ꯃꯔꯥꯡ ꯀꯥꯏꯅ ꯆꯨꯔꯒ ꯂꯦꯞꯊꯣꯛꯈ꯭ꯔꯣꯕ ꯁꯤ ꯄꯗꯠ-ꯄꯗꯠꯁꯤꯗꯤ ꯏꯁꯤꯡ ꯇꯨꯡꯕꯁꯨ ꯉꯝꯃꯔꯣꯏ ꯋꯥꯠꯁꯨ ꯋꯥꯠꯀꯅꯤ ꯇꯧꯔꯤꯁꯦ ꯑꯩꯈꯣꯏꯒꯤ ꯃꯍꯧꯁꯥ ꯄ꯭ꯔꯀꯤꯇꯤꯒꯤ ꯅꯣꯡꯖꯨ ꯂꯥꯆꯨꯁꯦ ꯈꯪꯗꯦ ꯈꯜꯁꯦ ꯌꯥꯝ ꯀꯥꯏꯔꯛꯄꯩꯔꯥ ꯍꯥꯏꯕꯗꯤ ꯑꯩꯈꯣꯏꯒꯤ ꯎ ꯋꯥ ꯌꯥꯟꯊꯠꯄ ꯈꯣꯊꯠꯄ ꯑꯃ-ꯑꯃ ꯁꯨꯃꯥꯏꯅ ꯁꯨꯝ ꯇꯧꯕꯩꯔꯥ ꯈꯪꯗ꯭ꯔꯦꯗꯀꯣ꯫
ꯑꯗꯨꯕꯨꯗꯤ ꯑꯣꯏꯗꯣꯏꯅꯦ꯫ ꯄꯥꯝꯕꯤ ꯃꯌꯥꯝꯁꯦ ꯑꯗꯨꯝ ꯌꯥꯟꯕꯗꯣ ꯊꯥꯖꯟꯕꯗꯒꯤꯗꯤ ꯌꯥꯟꯕꯅ ꯍꯦꯜꯂꯛꯏꯗꯅꯀꯣ꯫ ꯑꯗꯒꯤ ꯆꯤꯡꯗ ꯂꯩꯕꯁꯤꯡꯁꯤꯗꯤ ꯑꯃꯨꯛ ꯁꯤꯡ ꯆꯟꯕ ꯈꯣꯠꯄ ꯍꯥꯏꯅ ꯆꯠꯇꯅ ꯈꯣꯠꯇꯅ ꯃꯣꯏꯗꯤ ꯎ ꯋꯥ ꯃꯌꯥꯝꯗꯣ ꯌꯥꯟꯊꯠꯂꯝꯃꯒ ꯑꯃꯨꯛ ꯀꯪꯉꯒ ꯂꯧꯊꯗꯣꯏꯅꯤꯗꯣ꯫ ꯃꯣꯏꯒꯤꯁꯨ ꯑꯗꯨꯗꯨꯅ ꯃꯣꯏꯒꯤꯁꯨ ꯍꯤꯡꯅꯕꯒꯤ ꯂꯝꯕꯤ ꯑꯃ ꯑꯣꯏꯔꯤꯅꯦꯕ꯫
ꯎꯝ꯫
ꯑꯁꯤꯒꯨꯝꯕ ꯃꯌꯥꯝꯖꯤꯅ ꯎꯃꯪ ꯋꯥꯃꯪ ꯀꯣꯛꯊꯣꯛꯄ ꯈꯣꯠꯇꯣꯛꯄ ꯇꯧꯕ ꯃꯌꯥꯝꯁꯤꯅꯖꯨ ꯃꯍꯧꯁꯥꯏ ꯈꯜꯕꯨꯗꯤ ꯀꯥꯏꯔꯤꯅꯦꯕ ꯑꯗꯨꯅ ꯑꯏꯪ ꯑꯁꯥ ꯑꯣꯟꯅꯔꯛꯏꯅꯦꯕ꯫ ꯅꯍꯋꯥꯏ ꯁꯥꯕꯒꯤ ꯆꯥꯡꯒ ꯍꯧꯖꯤꯛꯀ ꯇꯧꯔꯤꯖꯤ ꯈꯦꯠꯅꯔꯤꯕ ꯃꯌꯥꯝꯖꯦ ꯌꯦꯡꯉꯨꯅꯦ ꯑꯗꯩ ꯏꯪꯗꯝꯗꯥꯒꯥꯏꯖꯦ ꯌꯦꯡꯉꯨꯅꯦ ꯊꯥ ꯇꯔꯨꯛ ꯏꯟꯒꯗꯧꯕꯗꯣ ꯍꯧꯖꯤꯛꯇꯤ ꯊꯥ ꯀꯌꯥ ꯏꯪꯒꯦ ꯊꯥ ꯑꯅꯤ ꯑꯍꯨꯝꯗꯩ ꯍꯦꯟꯅ ꯏꯪꯗꯦ ꯍꯥꯏꯕ꯫
ꯎꯝ꯫
ꯑꯗꯨꯅ ꯃꯦꯟꯃꯥꯟ ꯇꯥꯕꯖꯥꯠ ꯅꯠꯇ꯭ꯔꯦꯗ꯫
ꯎꯝ꯫ ꯇꯧꯔꯤꯖꯦ ꯍꯧꯖꯤꯛ ꯃꯔꯛꯁꯤꯗ ꯑꯃꯨꯛ ꯅꯨꯡꯁꯤꯠꯁꯨ ꯈꯔ ꯁꯤꯠꯂꯛꯏ ꯑꯗꯣꯝꯖꯨ ꯁꯤꯠꯄ꯭ꯔꯥ ꯅꯨꯡꯁꯤꯠ꯫
ꯌꯥꯝ ꯀꯟꯅ ꯁꯤꯠꯇꯤꯌꯦ ꯂꯤꯔꯤ ꯂꯤꯔꯤ ꯈꯛ ꯁꯠꯂꯦ ꯎꯅꯥ ꯋꯥꯅꯥꯗ ꯑꯩꯈꯣꯏꯒꯤ ꯈꯤꯇꯪ ꯂꯦꯡꯕꯁꯤꯗꯅꯤ ꯎꯔꯤ ꯅꯨꯡꯁꯤꯠ ꯑꯣꯏꯅ ꯂꯥꯛꯄꯗꯤ ꯂꯥꯛꯇꯦ ꯍꯥꯏꯕ꯫
ꯑꯣ꯫ ꯑꯩꯖꯨ ꯍꯣꯔꯦꯟꯖꯦ ꯀꯩꯅꯣ ꯇꯧꯗꯣꯏꯅꯦ ꯑꯩꯈꯣꯏꯒꯤ ꯑ ꯈꯤꯇꯪ ꯆꯣꯡꯖꯤꯔ ꯈꯜꯂꯤ ꯑꯗꯨ ꯂꯣꯏꯔꯀꯥꯟꯗ ꯑꯩꯒꯤ ꯅꯨꯡꯗꯥꯡ ꯋꯥꯏꯔꯝ ꯁꯨꯝ ꯊꯣꯛꯄꯗꯣ ꯑꯗꯨ ꯊꯣꯛꯑ ꯃꯇꯨꯡꯗ ꯑ ꯑꯩꯖꯤ ꯅꯍꯥꯟ ꯀꯩꯅꯣꯝꯃ ꯉꯔꯥꯡ ꯀꯩꯅꯣꯝꯃ ꯊꯕꯛ ꯑꯃ ꯆꯠꯂꯨꯕꯗ ꯄꯣꯠ ꯆꯩ ꯈꯔ ꯍꯨꯟꯇꯣꯛꯑꯝꯃꯦ ꯑꯗꯨꯖꯨ ꯑꯝꯇ ꯂꯧꯕ ꯆꯠꯂꯨꯁꯤꯔꯅ ꯈꯜꯂꯤ ꯑꯗꯣ ꯈꯪꯗꯦ ꯍꯣꯔꯦꯟꯖꯦ ꯁꯨꯝ ꯑ ꯑꯗꯣꯝꯗ ꯂꯥꯛꯄ ꯌꯥꯕ ꯑꯣꯏꯔꯒꯗꯤ ꯍꯩꯖꯤꯜꯂꯛꯑꯝꯒꯦ ꯌꯥꯗ꯭ꯔꯗꯤ ꯇꯥꯏꯃꯤꯡꯗꯨ ꯆꯥꯟꯅꯗ꯭ꯔꯒꯗꯤ ꯑꯗꯨꯝ ꯍꯥꯏꯖꯤꯜꯂꯛꯑꯔꯣꯏ꯫
ꯍꯥꯏꯖꯜꯂꯛꯑꯣ ꯅꯪ ꯉꯥꯍꯥꯟ ꯅꯣꯡꯃ ꯑꯝꯖꯨ ꯂꯥꯛꯀꯦ ꯆꯪꯉꯛꯀꯦ ꯆꯪꯉꯛꯀꯦ ꯍꯥꯏꯔꯒ ꯆꯪꯉꯛꯈꯤꯗꯦ꯫ ꯑꯍꯥꯟꯕꯩꯗꯨꯕꯨꯗꯤ ꯂꯥꯛꯑꯝꯃꯒ ꯑꯅꯤꯁꯨꯕꯩꯗꯣ ꯑꯗꯨꯝ ꯂꯥꯛꯈꯤꯗ꯭ꯔꯕꯅꯤ꯫ ꯂꯥꯛꯑꯒꯗꯤ ꯀꯩꯅꯣ ꯀꯩꯅꯣꯗꯨ ꯈꯤꯇ ꯍꯦꯛꯄꯤꯔꯛꯑꯣ꯫ ꯑꯩꯖꯤꯅ ꯄꯥꯈꯣꯟ ꯇꯞꯃꯟꯗꯅ ꯅꯪꯖꯦ ꯂꯥꯛꯄ ꯇꯜꯂꯕ ꯈꯪꯗꯦ ꯅꯨꯡꯁꯤꯗꯥꯛꯇꯣ ꯈꯤꯇ ꯍꯦꯛꯄꯤꯔꯛꯑꯣ꯫
ꯑꯗꯨꯒꯤꯕꯨ ꯍꯦꯛ ꯑꯗꯨꯝ ꯍꯦꯛꯂꯛꯀꯦ ꯑꯗꯨꯒꯤꯗꯤ ꯌꯥꯝ ꯍꯧꯔꯤ ꯑꯁ ꯐꯖꯅ ꯃꯔꯥꯡ ꯀꯥꯏꯅ ꯑꯗꯨꯒꯤ ꯅꯨꯡꯁꯤꯗꯥꯛꯇꯖꯨ ꯍꯦꯛꯄꯤꯔꯛꯀꯦ ꯑꯗꯨꯒ ꯀꯩꯕꯥ ꯃꯨꯛꯊ꯭ꯔꯨꯕꯤ ꯑꯗꯨꯖꯨ ꯈꯤꯇꯪ ꯍꯦꯛꯂꯛꯀꯦ ꯑꯗꯨꯒ ꯀꯩꯅꯣꯒ
ꯎꯝ ꯀꯩꯅꯣꯒ
ꯍꯩꯅꯧ ꯈꯔꯖꯨ ꯄꯨꯕꯤꯔꯛꯀꯦ ꯍꯩꯅꯧ ꯑꯨꯝ ꯌꯥꯝ ꯀꯦꯜꯂꯝꯃꯦ ꯉꯁꯥꯏ ꯑꯃꯨꯟꯕꯗꯣ ꯑꯗꯨ ꯀꯩꯅꯣꯗꯨꯅꯗꯤ ꯍꯦꯜꯂꯦ ꯑꯩꯈꯣꯏꯒꯤ ꯁꯔꯤꯛ ꯍꯩꯅꯧꯀꯥꯏ ꯍꯥꯏꯅꯕ ꯍꯩꯅꯧ ꯃꯆꯥꯗꯣ ꯑꯆꯧꯕꯗꯨꯗꯤ ꯑꯍꯨꯝ ꯃꯔꯤꯗꯤ ꯂꯩꯔꯝꯒꯅꯤ ꯌꯥꯝꯗꯦ ꯑꯗꯨꯒ ꯃꯆꯥꯗꯨꯗꯤ ꯌꯥꯝ ꯌꯥꯝ ꯇꯥꯛꯑꯦ ꯌꯥꯝ ꯀꯦꯜꯂꯦ ꯑꯗꯨꯕꯨꯖꯨ ꯄꯂꯥꯛꯑꯗꯤ ꯄꯥꯏꯔꯛꯀꯦ꯫
ꯍꯣꯏ ꯁꯔꯤꯛ ꯍꯩꯅꯧꯗꯣ ꯍꯥꯎꯕꯗꯤ ꯌꯥꯝ ꯍꯥꯎꯋꯦꯕ ꯑꯗꯨꯒꯅꯦ ꯃꯥꯏ ꯆꯥꯅꯤꯡꯉꯥꯏ ꯃꯇꯣꯡ ꯌꯥꯎꯍꯧꯗꯕꯗꯣ ꯃꯔꯨꯅ ꯑꯌꯥꯝꯕ ꯑꯣꯏꯕ ꯄꯤꯛꯇ꯭ꯔꯨ ꯄꯤꯛꯑꯒ ꯃꯔꯨꯗꯨ ꯆꯥꯎꯔꯒ ꯑꯩꯈꯣꯏꯒꯤ ꯆꯥꯅꯤꯡꯉꯥꯏ ꯃꯇꯣꯡ ꯌꯥꯎꯗꯕꯗꯣ ꯑꯣꯏꯕ꯫ ꯍꯥꯎꯕꯨꯗꯤ ꯍꯥꯎꯋꯦ ꯍꯣꯏ ꯄꯨꯔꯛꯑꯣ ꯑꯗꯨꯝ ꯑꯗꯨꯒꯅꯦ ꯅꯪꯅꯅꯦ ꯀꯩꯅꯣꯗꯣ ꯈꯔ ꯄꯨꯕꯤ ꯄꯨꯔꯛꯄꯗꯅꯦ ꯀꯩꯅꯣꯗꯣ ꯄꯨꯕꯤꯔꯛꯑꯣ ꯀꯩꯕ ꯄꯤꯔꯨꯛꯇꯣ꯫ ꯌꯥꯝꯗ꯭ꯔꯖꯨ ꯈꯤꯇꯪ ꯈꯨꯗꯥꯞꯑꯝꯇꯪ ꯑꯣꯏꯔꯖꯨ ꯑꯗꯨꯝ ꯐꯣꯏꯕꯤꯔꯛꯑꯣꯕ ꯑꯩ ꯅꯣꯡꯃꯩ ꯈꯔ ꯈꯔ ꯆꯥꯒꯦꯕ꯫ ꯂꯩꯕ ꯍꯥꯏꯕ ꯂꯩꯕꯕꯨꯗꯤ ꯌꯥꯏꯑꯕ ꯊꯣꯛꯄꯗꯣ ꯍꯦꯛꯇ ꯐꯔꯛ ꯇꯥꯏ ꯍꯥꯏꯕ꯫
ꯑꯣ ꯑꯗꯣ ꯄꯦꯔꯨꯛꯀꯤ ꯀꯩꯅꯣꯗꯨꯗꯤ ꯍꯩꯅꯕ꯭ꯔꯥ ꯑꯩꯈꯣꯏ ꯄꯦꯔꯨꯛ ꯐꯨꯠꯄꯒꯤ ꯃꯥꯒꯤ ꯃꯍꯤꯗꯣ ꯑꯗꯨꯗꯣ ꯆꯥꯛꯀ ꯇꯣꯠꯂ ꯆꯥꯕꯗꯤ ꯍꯩꯅꯕ꯭ꯔꯥ ꯑꯩꯗꯤ ꯍꯩꯅꯩ꯫
ꯍꯩꯕꯨꯗꯤ ꯍꯩꯅꯩꯌꯦꯕꯀꯣ ꯍꯩꯅꯕ ꯍꯥꯏꯁꯤ ꯌꯥꯝ ꯄꯥꯝꯅ ꯍꯩꯅꯕꯗꯨ ꯑꯣꯏꯗꯦꯕ꯫ ꯑꯟ ꯅꯣꯡꯃꯥꯡꯈꯥꯒꯨꯝꯕ ꯇꯥꯎꯔ ꯆꯥꯕꯗꯤ ꯌꯥꯝ ꯄꯥꯝꯅ ꯆꯥꯏꯌꯦꯕꯀꯣ ꯑꯗꯨꯒ ꯅꯨꯄꯤꯔꯨꯛ ꯃꯍꯤ ꯊꯛꯄꯗꯨꯗꯤ ꯌꯥꯝ ꯀꯟꯅ ꯄꯥꯝꯅ ꯊꯛꯇꯦ ꯍꯣꯏ꯫ ꯍꯛꯆꯥꯡ ꯐꯩ ꯍꯥꯏꯕꯒꯤ ꯌꯥꯎꯝ ꯑꯃ ꯑꯅꯤ ꯆꯤꯡꯕꯗꯨꯗꯤ ꯉꯝꯃꯦꯕꯀꯣ ꯑꯗꯨꯒꯅꯦ ꯑꯩ ꯌꯥꯝ ꯄꯥꯝꯖꯩ ꯀꯥꯏꯅ ꯊꯛꯄꯗꯣ ꯑꯗꯨꯗꯤ ꯊꯛꯇꯦꯕ꯫ ꯑꯗꯨ ꯅꯣꯡꯃꯪꯈꯥ ꯇꯥꯎꯔ ꯆꯥꯎ ꯍꯥꯏꯔꯒꯗꯤ ꯑꯩ ꯆꯥꯛ ꯄꯨꯈꯝ ꯑꯃ ꯑꯩꯗꯤ ꯆꯥꯛ ꯁꯔꯨꯛꯇꯣ ꯑꯗꯨꯝ ꯆꯥꯕ ꯉꯝꯃꯤ ꯀꯩꯝ ꯌꯥꯎꯗ꯭ꯔꯁꯨ ꯑꯩ ꯑꯩꯉꯣꯟꯗ ꯄꯥꯟ ꯄꯛꯅꯖꯕ ꯄꯥꯝꯖꯕ ꯑꯣꯏꯕꯗꯣ ꯑꯣꯏꯌꯦꯕ ꯀꯣ
ꯉꯁꯤꯗꯤ ꯀꯩꯅꯣ ꯇꯧꯗ ꯅꯠꯇ꯭ꯔꯣ ꯃꯣꯏ ꯊꯕꯛ ꯁꯨꯕ ꯃꯤ ꯆꯠꯈ꯭ꯔꯕ ꯂꯩꯔꯤꯕꯣ
ꯆꯠꯈ꯭ꯔꯦ ꯍꯧꯖꯤꯛ ꯋꯥꯏꯗ ꯆꯠꯈꯤꯗ ꯉꯥꯏꯔꯤꯌꯦ
ꯃꯣꯏ ꯆꯠꯈꯤꯕꯒꯤ ꯈꯔ ꯀꯣꯝꯃꯤꯅꯤ ꯃꯣꯏ ꯂꯩꯔꯤꯀꯥꯟꯗꯁꯨ ꯑꯗꯨꯝ ꯆꯤꯜꯂꯦꯕ ꯁꯤꯃꯕꯨꯗꯤ ꯑꯗꯨꯒ ꯑꯃꯨꯛ ꯊꯕꯛꯁꯨ ꯁꯨꯗꯕ ꯉꯁꯤꯁꯦ ꯑꯩꯈꯣꯏꯁꯦ ꯑꯩꯈꯣꯏ ꯌꯨꯝꯒꯤ ꯑꯣꯏꯅ ꯁꯨꯗꯕꯀꯣ ꯊꯕꯛ ꯁꯨꯕ ꯍꯥꯏꯗꯤ ꯌꯨꯝ ꯁꯥꯕꯒꯤꯗꯤ ꯁꯨꯖꯕ ꯑꯩꯈꯣꯏ ꯌꯨꯝꯒꯤ ꯑꯣꯏꯅꯗꯤ ꯑꯆꯥꯄꯣꯠ ꯍꯧꯕꯗꯣ ꯍꯧꯗ꯭ꯔꯦꯕ ꯑꯩꯈꯣꯏꯗꯥꯁꯨ ꯃꯁꯥ ꯅꯨꯡꯉꯥꯏꯇ꯭ꯔꯦꯅ ꯑꯗꯩ ꯉꯔꯥꯡꯗꯨꯁꯨ ꯑꯩꯈꯣꯏ ꯊꯕꯛꯇꯣ ꯎꯝ ꯂꯩꯕꯥꯛ ꯀꯩꯀꯥ ꯍꯣꯟꯕ ꯈꯣꯠꯄ ꯍꯥꯏꯁꯤꯗꯤ ꯑꯔꯨꯝꯕ ꯊꯕꯛꯅꯤꯗꯅ ꯑꯗꯨꯒꯤ ꯕꯦꯔꯆꯥꯟ ꯄꯥꯏꯔꯒ ꯂꯪꯕ ꯈꯣꯠꯄ ꯂꯩꯕꯥꯛ ꯂꯪꯕ ꯈꯣꯠꯄ ꯇꯧꯕꯗꯨꯒꯤ ꯑꯗꯨꯝ ꯋꯥꯕꯒꯤ ꯑꯗꯒꯤ ꯃꯁꯥꯗꯨꯁꯨ ꯅꯨꯡꯇꯤꯒꯤ ꯊꯕꯛ ꯁꯨꯖꯜꯂꯛꯄꯒꯤ ꯑꯗꯨ ꯊꯤꯟꯗꯣꯛꯄꯗꯣ ꯊꯤꯟꯗꯣꯛꯑꯕ ꯑꯗꯨꯗꯨꯒꯤ ꯃꯁꯥꯗꯣ ꯊꯕꯛ ꯁꯨꯕ ꯉꯝꯗꯗꯅ ꯉꯁꯤꯗꯤ ꯄꯣꯊꯥꯔ ꯂꯩꯔꯦꯕ ꯑꯗꯣ ꯍꯣꯔꯦꯟ ꯉꯍꯥꯛ ꯂꯩꯔꯒ ꯈꯤꯇꯪ ꯏꯪꯊꯔꯀꯥꯟꯗ ꯁꯨꯒꯗ꯭ꯔꯗꯤ ꯈꯪꯗꯦ
ꯈꯪꯗꯤꯌꯦ ꯑꯗ ꯀꯩꯅꯣꯗꯤ ꯑ ꯏꯆꯦꯍꯣꯏꯗꯤ ꯆꯥꯠꯈ꯭ꯔꯕꯣ ꯉꯁꯥꯏ ꯂꯥꯛꯑꯃꯦ ꯍꯥꯏꯕꯗꯣ
ꯑꯩꯈꯣꯏ ꯁꯤꯗꯤ ꯃ ꯃꯥꯗꯤ ꯉꯁꯥꯏ ꯀꯩꯅꯣ ꯐꯤ ꯀꯩ ꯀꯥ ꯍꯪꯕꯒꯤ ꯂꯥꯛꯑꯝꯕꯅꯤꯗ ꯑꯗꯨꯝ ꯆꯠꯈ꯭ꯔꯦ ꯃꯣꯏ ꯉꯁꯤ ꯂꯨꯍꯣꯡꯕ ꯂꯩ ꯍꯥꯏꯕ ꯑꯗꯒꯤ ꯑꯩꯈꯣꯏꯒꯤ ꯗꯗꯥꯏ ꯃꯆꯥꯅꯨꯄꯤ ꯑꯅꯤꯝꯖꯨ ꯆꯠꯈꯤꯕꯅꯤ ꯃꯥ ꯀꯦꯕꯤꯌꯨ ꯂꯥꯎꯅ ꯍꯥꯏꯕ ꯑꯗꯨꯒꯤ ꯑꯉꯥꯡꯒꯤꯗꯤ ꯀꯦꯕ ꯍꯩꯕꯅꯦꯕ ꯑꯗꯨꯒꯤ ꯆꯠꯈ꯭ꯔꯦ ꯃꯣꯏꯅ ꯃꯣꯏꯒꯤ ꯊꯪꯅꯕꯒꯤꯗꯨꯅ ꯃꯣꯏ ꯅꯨꯄꯥ ꯃꯌꯨꯝ ꯑꯣꯏꯕꯅꯤꯅ ꯃꯣꯏꯅ ꯉꯟꯅ ꯆꯠꯇꯣꯏꯅꯤꯗꯅ ꯑꯗꯨꯒꯤ ꯅꯣꯡꯁꯨ ꯀꯟꯅ ꯇꯥꯏꯉꯩ ꯇꯥꯏꯃꯤꯡꯗꯣꯝꯅꯤ ꯆꯠꯈ꯭ꯔꯤꯁꯦ
ꯎꯝ ꯑꯁ ꯀꯩꯅꯣꯗꯤ ꯑ ꯀꯦꯕꯥ ꯉꯁꯥꯏ ꯀꯩ ꯅꯨꯃꯤꯠꯅꯣ ꯑꯃ ꯃꯔꯨꯞ ꯑꯃ ꯂꯩ ꯍꯥꯏꯕꯗꯣ ꯍꯟꯗꯛ ꯑ
ꯃꯔꯨꯞ ꯍꯟꯗꯛꯀꯤ ꯇꯥꯡ ꯇꯔꯥꯗ
ꯑꯣ ꯃꯤ ꯀꯌꯥꯃꯨꯛꯇꯤ ꯆꯠ ꯑ ꯃꯤ ꯀꯌꯥꯃꯨꯛꯇꯤ ꯆꯠꯈ꯭ꯔꯒꯦ
ꯃꯤꯁꯦ ꯍꯟꯗꯛꯀ ꯇꯔꯥꯍꯨꯝꯗꯣꯏ ꯇꯔꯥꯃꯔꯤ ꯆꯟꯗꯣꯏꯅꯦ ꯍꯟꯗꯛꯀ
ꯑꯣ
ꯋꯥꯗꯦꯗ
ꯐꯪꯗꯧꯕꯗꯤ ꯀꯩꯗ ꯀꯌꯥꯃꯨꯛ ꯊ ꯊꯥ ꯀꯌꯥꯝ ꯋꯥꯠꯂꯤꯒꯦ
ꯑꯞ ꯑ ꯊꯥ ꯃꯉꯥ ꯇꯔꯨꯛ ꯀꯨꯝꯕ ꯋꯥꯠꯂꯝꯒꯤꯅꯤ ꯑꯩꯒꯤꯗꯣ
ꯍ ꯑꯣ
ꯃꯅꯤꯡ ꯋꯥꯏ ꯇꯥꯈꯤꯕꯅꯦꯕ ꯄꯨꯂꯞꯅ ꯃꯤ ꯀꯨꯟꯒ ꯃꯥꯄꯟꯅꯦꯕ ꯀꯨꯟꯊ꯭ꯔꯥ ꯁꯥꯟꯅꯅꯦ ꯇꯧꯔꯝꯕꯗꯒꯤꯅꯦ ꯑ ꯃꯤ ꯑꯃ ꯌꯥꯎꯔꯛꯇ꯭ꯔꯦ ꯍꯥꯏꯕꯗꯒꯤ ꯑꯗꯨꯝ ꯇꯣꯛꯈ꯭ꯔꯕꯅꯦꯕ ꯑꯝ ꯄꯨꯟꯅ ꯎꯝ
ꯃꯤ ꯀꯨꯟꯃꯥꯄꯟ ꯍꯥꯏꯕꯅꯤꯅ ꯍꯥꯏꯕꯗꯤ ꯑꯣꯏꯔꯒꯁꯨ ꯍꯣꯏ ꯆꯍꯤꯕꯨꯗꯤ ꯍꯦꯟꯗꯣꯏꯅꯤ ꯑꯗꯨ ꯑꯣꯏꯔꯁꯨ ꯀꯩꯁꯨ ꯈꯪꯍꯧꯔꯨꯏ ꯀꯨꯟꯃꯥꯄꯟꯗꯤ
ꯑꯥ ꯈꯪꯍꯧꯔꯣꯏ ꯈꯪꯍꯧꯕꯕꯨꯗꯤ
ꯑꯩꯖꯨꯅꯦ ꯑꯩꯖꯨꯅꯦ ꯑꯅꯤ ꯌꯥꯎꯔꯤꯌꯦ ꯑꯁ ꯐꯥꯎꯕ꯭ꯔꯥ ꯁꯨꯡꯐꯥꯎ ꯐꯥꯎꯗꯦ ꯑꯗꯨꯒ ꯀꯩꯅꯣ ꯇꯧꯋꯤ ꯑ ꯗꯥꯎꯁꯤꯅ ꯍꯥꯏꯒꯗ꯭ꯔꯥ ꯑꯩꯒꯤꯗꯣ ꯍꯥꯟꯅ ꯃꯃꯥꯡꯗꯁꯨ ꯌꯥꯎꯈꯤꯕꯁꯦ ꯀꯩꯅꯝ ꯀꯩꯅꯣ ꯑꯣꯏꯒꯜꯂꯦꯕ ꯑꯩꯈꯣꯏꯒꯤ ꯃꯃꯩꯗ ꯃꯃꯩ ꯋꯥꯏꯗ ꯐꯥꯎꯒꯟꯕ ꯅꯠꯇ꯭ꯔꯒꯅꯅꯦ ꯑꯩꯈꯣꯏꯒꯤ ꯈ꯭ꯋꯥꯏ ꯂꯥꯁꯇ ꯐꯥꯎꯕ ꯑꯃ ꯑꯗꯨꯕꯨ ꯑꯩꯁꯦ ꯃꯌꯥꯝꯁꯦ ꯗꯥꯏꯔꯦꯛ ꯂꯣꯏꯁꯤꯜꯂꯛꯄꯒꯅꯦ ꯀꯩꯅꯣ ꯇꯧꯔꯅꯤ ꯂꯣꯏꯅꯃꯛ ꯇꯣꯛꯑ ꯃꯇꯨꯡꯗ ꯆꯨꯞꯅꯒꯤ ꯑꯩꯈꯣꯏ ꯁꯦꯔꯦꯜ ꯄꯤꯕꯤꯗꯣ ꯃꯊꯪ ꯃꯊꯪ ꯄꯤꯔꯒ ꯂꯩꯕꯤꯗꯣ ꯑꯗꯨꯝ ꯑꯃꯈꯛꯇꯪ ꯑꯣꯏꯅ ꯏꯆꯝ ꯆꯝꯅ ꯌꯥꯎꯔꯒꯦ ꯑꯇꯩ ꯌꯥꯎꯕꯖꯦ ꯀꯣꯛ ꯌꯥꯝ ꯉꯥꯎꯋꯦꯕ ꯍꯥꯏꯕꯗꯤ ꯁꯦꯜ ꯊꯨꯝꯒꯤ ꯃꯇꯥꯡꯗ ꯁꯨꯝ ꯑꯋꯥꯕ ꯃꯥꯏꯌꯣꯛꯅꯔꯛ ꯌꯥꯋꯦ ꯑꯗꯨꯅꯅꯦ ꯑꯃ ꯇꯪ ꯈꯛ ꯌꯥꯎꯔꯝꯃꯦ ꯁꯤ ꯂꯣꯏꯁꯤꯜꯂꯀꯥꯟꯗ ꯋꯥꯔꯁꯨ ꯋꯥꯟꯅ ꯂꯣꯏꯁꯤꯜꯂꯒ ꯍꯟꯗꯛꯀꯤꯖꯤꯝ ꯑꯅꯤ ꯑꯍꯨꯝꯁꯤꯗꯤ
ꯐꯩꯌꯦ ꯑꯗꯨꯃꯥꯏꯅ ꯇꯧꯒꯗꯕꯅꯤ ꯑꯩꯈꯣꯏꯅꯁꯨ ꯁꯦꯟꯊꯣꯛ ꯂꯝꯕꯤꯗꯤ ꯌꯥꯝ ꯂꯩꯕ ꯅꯠꯇꯕꯅꯤꯅꯅꯦ ꯊꯥꯡꯉꯩꯁꯦꯡꯅꯅꯦ ꯑꯩꯈꯣꯏꯅ ꯉꯝꯕ ꯉꯝꯕ ꯆꯥꯡꯗ ꯍꯨꯟꯅꯕ ꯍꯨꯟꯕ ꯉꯝꯃꯤ ꯁꯤꯝꯒꯩꯗꯤ ꯑꯩ ꯊꯥ ꯑꯃꯗ ꯊꯣꯛꯑꯦ ꯍꯥꯟꯅ ꯍꯥꯏꯔꯒꯀꯣ ꯑꯗꯨꯝ ꯑꯗꯨꯒꯤ ꯇꯧꯔꯒꯅꯦ ꯑꯩꯈꯣꯏꯅꯅꯦ ꯊꯥ ꯑꯃꯗ ꯂꯤꯁꯤꯡ ꯃꯉꯥꯕꯨ ꯍꯨꯟꯕ ꯍꯨꯜꯂꯒꯁꯨ ꯇꯔꯥꯕꯨ ꯍꯨꯜꯂꯒꯁꯨ ꯑꯩꯅ ꯉꯝꯕꯒꯤ ꯆꯥꯡꯗꯣ ꯑꯗꯨ ꯈꯛꯇꯪ ꯌꯥꯎꯕꯗꯨꯅ ꯐꯜꯂꯦꯕ ꯑꯗ ꯑꯃꯅ ꯏꯃꯥꯟꯅꯕ ꯑꯃꯅ ꯍꯧꯖꯔꯛꯑꯁꯨ ꯑꯗꯨꯝ ꯌꯥꯎꯕ ꯑꯗꯒꯤ ꯏꯃꯥꯟꯅꯕ ꯑꯃꯅ ꯍꯧꯔꯛꯑꯁꯨ ꯑꯗꯨꯝ ꯌꯥꯎꯕ ꯑꯗꯩ ꯃꯔꯤ ꯃꯇꯥ ꯑꯃꯅ ꯍꯥꯏꯔꯛꯑꯒꯁꯨ ꯌꯥꯎ ꯑꯗꯨꯀ ꯑꯗꯨ ꯉꯝꯗꯦ ꯍꯥꯏꯕ ꯀꯩꯒꯤꯅꯣꯗ ꯑꯩꯈꯣꯏꯅ ꯊꯣꯛꯏꯕ ꯁꯦꯟꯊꯣꯛ ꯂꯝꯕꯤꯁꯤꯒꯗꯤ ꯀꯔꯥꯏꯗꯒꯤ ꯊꯥ ꯑꯃꯗ ꯂꯤꯁꯤꯡ ꯀꯨꯟꯊ꯭ꯔꯥ ꯅꯤꯐꯨ ꯀꯅꯥ ꯍꯨꯟꯗꯣꯏ ꯍꯨꯜꯂꯨꯗꯣꯔꯤꯒꯦꯕ ꯑꯩꯅ ꯉꯝꯕ ꯆꯥꯡ ꯑ ꯂꯨꯄꯥ ꯆꯥꯝꯃꯉꯥꯗꯪ ꯑꯣꯏꯔꯁꯨ ꯂꯤꯁꯤꯡꯗꯪ ꯑꯣꯏꯔꯁꯨ ꯂꯩꯗꯅꯀꯣ ꯑꯩꯅ ꯉꯝꯒꯗꯕ ꯆꯥꯡꯗꯣ ꯑꯗꯨꯈꯇꯪ ꯍꯨꯟꯕꯁꯤꯅ ꯈ꯭ꯋꯥꯏꯗꯒꯤ ꯐꯔꯕꯅꯤ ꯃꯊꯥ ꯁꯥꯗꯅꯕ
ꯃꯥꯅꯦ ꯑꯗꯨꯅ ꯐꯩ ꯑꯩꯁꯨ ꯀꯩꯅꯣ ꯍꯧꯖꯤꯛꯀꯤ ꯅꯨꯡꯁꯥꯁꯤꯗ ꯑꯝꯇ ꯖꯤꯡꯒ ꯃꯊꯛꯁꯤꯗ ꯉꯍꯥꯛꯇꯪ ꯂꯩꯕ ꯂꯣꯏ ꯊꯥꯡꯒꯠꯀꯦ ꯍꯥꯏꯕꯗꯩ ꯅꯨꯡꯁꯥ ꯐꯖꯅ ꯐꯨꯕ ꯗꯥꯏꯔꯦꯛ ꯑꯃ ꯂꯩ ꯍꯥꯏꯕꯗꯤ ꯀꯪꯕꯨꯗꯤ ꯀꯪꯉꯦ ꯑꯗꯨꯗ ꯉꯔꯥꯡꯁꯦ ꯁꯨꯝ ꯅꯨꯡꯁꯥ ꯐꯖꯅ ꯁꯥꯒꯤꯗꯕꯗꯨꯗ ꯑꯩꯈꯣꯏꯒꯤ ꯀꯪꯐꯥꯠ ꯇꯕꯣꯏ ꯀꯩꯋꯣꯏ ꯃꯥꯟꯕꯗꯣ ꯍꯧꯖꯤꯛꯇꯤ ꯀꯪꯗꯤ ꯀꯪꯉꯝꯃꯅꯤꯀꯣ ꯃꯅꯤꯟꯅ ꯑꯗꯨꯝ ꯁꯥꯕꯁꯤꯅ ꯁꯥ ꯍꯧꯖꯤꯛꯀꯤ ꯁꯥ ꯑꯗꯨꯒ ꯍꯧꯖꯤꯛ ꯑꯃꯨꯛꯇꯪꯒ ꯅꯨꯡꯁꯥ ꯆꯥꯍꯟꯈꯤꯒꯦ ꯑꯗꯨ ꯍꯦꯛ ꯂꯣꯏꯔꯀꯥꯟꯗ ꯑꯩꯒꯤ ꯑꯩꯒꯤ ꯀꯩꯅꯣ ꯂꯩꯔꯤ ꯑ ꯀꯩꯅꯣ ꯈꯣꯡꯉꯨꯞ ꯀꯥꯞ ꯑꯣꯏꯅ ꯊꯥꯗꯧꯕ ꯍꯥꯏꯕꯗꯤ ꯑꯩꯈꯣꯏꯒꯤ ꯆꯄꯟ__ ꯇꯣꯡꯅꯕꯗ ꯑꯃꯨꯕ ꯃꯆꯨ ꯑꯅꯤ ꯂꯩꯔꯤ ꯑꯗꯨ ꯑꯃ ꯊꯥꯖꯤꯜꯂꯒ ꯐꯖꯅ ꯐꯤꯠꯇ ꯊꯝꯒ꯭ꯔꯒꯦ ꯆꯦꯔꯪ ꯌꯣꯝꯖꯜꯂ ꯌꯣꯝꯖꯜꯂꯒ ꯊꯝꯗꯕꯤꯗ ꯊꯝꯕꯖꯦ ꯍꯦꯛꯇ ꯑꯗꯨꯝ ꯀꯨꯏꯔꯛ ꯑꯗꯤ ꯍꯦꯛꯇ ꯎꯐꯨꯟ ꯅꯨꯡꯃꯨꯛ ꯄꯛꯁꯟꯕ ꯅꯠꯇ꯭ꯔꯒ ꯍꯦꯛ ꯃꯣꯠꯁꯤꯟꯕꯁꯦ ꯑꯗꯨꯝ ꯇꯧꯔꯃꯦꯕ ꯍꯥꯏꯕꯗꯤ ꯁꯨꯝ ꯊꯝꯖꯤꯜꯂꯛ__ ꯄꯒꯤ ꯑꯗꯨꯅ ꯄ꯭ꯂꯥꯁꯇꯤꯛ ꯌꯣꯝꯖꯜ ꯌꯣꯝꯖꯜꯂ ꯊꯝꯒ꯭ꯔꯒꯦ ꯇꯧꯕ
ꯊꯝꯃꯣ ꯑꯩꯗꯤ ꯑꯗꯨꯃꯥꯏꯅ ꯂꯣꯏ ꯊꯝꯃꯦ ꯑꯩꯗꯤꯅꯦ ꯑꯩꯈꯣꯏꯒꯤ ꯆꯦꯒꯤ ꯕꯣꯛꯁꯇꯣ ꯑꯩꯈꯣꯏꯒꯤ ꯎꯝ ꯁꯪꯒꯣꯝꯒꯨꯝꯕ ꯀꯩꯒꯨꯝꯕ ꯑꯗꯒꯤ ꯎꯝ ꯄꯣꯠ ꯆꯩ ꯃꯌꯥꯝ ꯍꯥꯞꯄꯛꯄꯒꯤ ꯗꯨꯀꯥꯟ ꯑꯆꯧ ꯑꯆꯧꯕꯗ ꯃꯣꯏꯒꯤꯗꯤ ꯄꯣꯠ ꯄꯣꯠꯁꯦ ꯑꯩꯈꯣꯏꯒꯤ ꯄꯦꯛ ꯇꯧꯔ ꯇꯧꯔꯒꯗꯨꯝ ꯎꯝ ꯆꯦꯒꯤ ꯀꯩꯅꯣ ꯕꯣꯛꯁ ꯑꯆꯧ__ ꯑꯆꯧꯕꯗ ꯍꯥꯞꯄꯛꯏꯗꯅ ꯑꯗꯨꯒꯨꯝꯕꯗꯨ ꯗꯨꯀꯥꯟꯗꯩ ꯂꯧꯔꯒꯅꯦ ꯇꯌꯥꯏꯗꯤ ꯈꯣꯡꯉꯨꯞ ꯀꯩꯀꯥ ꯃꯌꯥꯝꯗꯣ ꯑꯗꯨꯝ ꯆꯦꯔꯪꯗ ꯌꯣꯝꯃ ꯌꯣꯝ ꯊꯝꯃꯦꯕ ꯑꯗꯨꯒ ꯀꯣ ꯇꯣꯡꯉꯝꯗꯥꯏꯗ ꯑꯗꯨꯝ ꯄꯨꯊꯣꯛꯑ ꯇꯣꯡꯕꯗꯣ ꯑꯗꯨꯅ ꯍꯦꯟꯅ ꯐꯩꯗꯅ ꯎꯐꯨꯟ ꯆꯥꯗꯦꯗꯅ ꯑꯗꯨꯃꯥꯏꯅ ꯇꯧꯋꯤ ꯍꯣꯏ ꯐꯔꯦ ꯐꯔꯦ ꯑꯗꯨꯗꯤ ꯅꯪ ꯈꯣꯡꯎꯞ ꯀꯩꯀꯥ ꯐꯧꯗꯣꯛꯅꯤ ꯗꯨ ꯐꯧꯗꯣꯛꯆꯔꯣꯀꯣ ꯑꯗꯨꯗꯤ ꯊꯝꯃꯦ ꯊꯝꯃꯦ